ꯉꯁꯤ ꯔꯥꯎꯟꯁꯦ ꯏꯕꯥꯅꯤ ꯈꯛꯇꯒꯤ ꯑꯣꯏꯔꯕ ꯃꯥꯜꯂꯦꯅꯦ
ꯈꯪꯗꯦ ꯅꯪ ꯈꯣꯡꯅꯤꯡꯈ꯭ꯔꯕꯣ
ꯑꯩꯗꯤ ꯒꯥꯡ ꯂꯩ ꯑꯉꯥꯡ ꯂꯩꯇꯦ ꯅꯦꯠ ꯂꯣꯏꯔꯅꯤ ꯇꯨꯝꯅꯤ ꯌꯦ ꯇꯧꯔꯅꯤ ꯅꯪꯅꯦ ꯂꯩ ꯍꯧꯒꯗꯕ ꯅꯪꯅꯦ ꯂꯩꯍꯧꯒꯗꯕ ꯅꯪ ꯂꯩ ꯍꯧꯔ ꯋꯥꯔꯤ ꯁꯥꯟꯅꯒꯗꯕ
ꯊꯥꯔꯒ ꯑꯩꯕꯨ ꯅꯪ ꯇꯨꯝꯒꯅꯤ ꯀꯥꯏꯅ ꯅꯨꯄꯥ ꯑꯃ
ꯁꯥꯟꯅꯔꯒ ꯋꯥꯊꯤ ꯌꯥꯝ ꯇꯥꯏ ꯊꯦꯡꯅ ꯇꯨꯝꯃ ꯀꯗꯧꯒꯦꯔꯣ ꯊꯦꯡꯅ ꯍꯧꯒꯠꯂꯦ
ꯎꯝ
ꯅꯦꯠ ꯂꯩꯔꯒꯗꯤ ꯗ꯭ꯔꯃꯥ ꯌꯦꯡꯕ ꯌꯥꯏꯕꯀꯣ ꯑꯗꯨꯅ ꯑꯗꯨꯝ ꯂꯩꯇ꯭ꯔꯕꯅꯤꯅ ꯅꯣꯡ ꯐꯥꯗꯣꯛꯇꯤ ꯉꯟꯅ ꯇꯨꯝꯕ ꯌꯥꯏꯅ ꯃꯣꯏꯒꯤ ꯋꯥꯏꯐꯥꯏ ꯗꯣ ꯃꯨꯛ ꯌꯥꯔꯒꯗꯤ ꯑꯩ ꯗ꯭ꯔꯃꯥ ꯌꯦꯡꯕꯅꯦꯕꯀꯣ ꯉꯁꯥꯏꯁꯨ ꯑꯥ ꯇꯥꯝ ꯎꯝ ꯃꯇꯦꯛ ꯑꯃ ꯌꯦꯡꯉꯦꯕꯀꯣ ꯑꯩꯅ ꯁ꯭ꯇꯦꯇꯁ ꯊꯝꯕꯗꯣ ꯑꯗꯨ ꯗ꯭ꯔꯃꯥꯗꯣ ꯌꯦꯡꯕꯅꯦꯕ ꯑꯗꯨꯟ ꯑꯗꯨꯝ ꯇꯪꯈꯥꯏ ꯈꯛꯇ ꯌꯦꯡꯉ ꯇꯣꯛꯑꯦ ꯑꯩꯁꯨ ꯊꯕꯛ ꯆꯤꯜꯂꯦꯕ ꯍꯌꯦꯡꯁꯨ ꯊꯕꯛ ꯆꯤꯟꯒꯅꯤ
ꯑꯩꯩꯁ ꯃꯨ ꯃꯨꯚꯤ ꯑꯃ ꯐꯤꯂꯝ ꯑꯃꯥ ꯌꯦꯡ ꯌꯦꯡꯂꯝꯕꯅꯤꯅꯦ ꯂꯣꯏꯁꯤꯟꯕ ꯉꯝꯗꯅ ꯂꯩꯌꯦ ꯅꯨꯃꯤꯠ ꯅꯨꯃꯤꯠ ꯑꯅꯤꯔ ꯌꯦꯡꯕ ꯍꯧꯔꯦ
ꯗ꯭ꯔꯃꯥꯔꯣ
ꯐꯤꯂꯝꯅꯤꯗ ꯑꯩꯅ ꯇꯪꯈꯥꯏ ꯇꯪꯈꯥꯏ ꯌꯦꯡꯉꯒ ꯀꯔꯤꯕ ꯍꯥꯏ ꯍꯥꯏꯕꯗꯤ ꯇꯨꯝꯅꯤꯡ ꯑꯩꯅ ꯇꯨꯝꯒꯦ ꯂꯩ ꯇꯝꯗ ꯌꯦꯡꯕ ꯑꯗꯨ ꯑꯗꯨꯝ ꯇꯨꯝꯊꯣꯛꯈꯤꯕ ꯇꯨꯝꯇꯣꯛꯈꯤꯕ
ꯎꯝ
ꯐꯖꯗꯤ ꯐꯖꯕꯅꯦ ꯗꯨ ꯑꯣꯏꯁꯨ ꯌꯦꯡꯕ ꯇꯥꯏꯃꯤꯡꯗ ꯑꯗꯨꯝ ꯆꯥꯗꯕ ꯍꯥꯏꯇꯥꯥꯔꯦ ꯉꯁꯤꯗꯤ ꯐꯨꯠꯕꯣꯜꯁꯨ ꯂꯩꯕꯅꯦ ꯄꯨꯡ ꯕꯥꯔꯣ ꯃꯈꯥꯏꯗ ꯑꯗꯥꯏꯗꯨ ꯌꯦꯡꯁꯤꯔꯥ ꯈꯜꯂ ꯂꯩ
ꯌꯦꯡꯒꯗ꯭ꯔꯣ
ꯌꯦꯡꯁꯤꯔꯥꯅ ꯈꯜꯂ ꯂꯩ ꯅꯪ ꯋꯥꯔꯤ ꯁꯥꯅꯤꯡꯗ꯭ꯔꯗꯤ ꯌꯦꯡ ꯇꯥꯔꯦꯗꯅ
ꯀꯅꯥ ꯄꯨꯡꯕꯔꯣ ꯃꯈꯥꯏꯗꯗꯤ ꯀꯥꯅꯥ
ꯅꯅ ꯅꯪ ꯅꯪ ꯀꯅꯥꯏ ꯅꯪꯒ ꯗꯥꯏꯔꯦꯛ ꯗꯥꯏꯔꯦꯛꯗꯤ ꯀꯩꯅꯣ ꯑꯩꯈꯣꯏꯗꯤ ꯅꯪꯒ ꯋꯥꯔꯤ ꯁꯥꯅꯤ
ꯎꯝ ꯑꯩꯗꯤ ꯇꯨꯝꯈ꯭ꯔꯅꯤ
ꯅꯪ ꯅꯪ ꯇꯨꯝꯃꯁꯨ ꯌꯥꯏ ꯀꯅꯣ ꯑꯩ ꯋꯥꯔꯤ ꯁꯥꯔꯒ ꯑꯗꯨꯝ ꯅꯪꯅ ꯎꯝ ꯍꯥꯏꯔꯗꯤ ꯌꯥꯔꯦ
ꯑꯩꯅ ꯎꯝ ꯍꯥꯏꯔ ꯌꯥꯔꯦ ꯑꯗꯨꯁꯨ ꯌꯥꯕꯖꯥꯠꯅꯤ
ꯑꯁ
ꯅꯪꯗꯤ ꯅꯨꯡꯊꯤꯟꯗ ꯇꯨꯝꯕꯅꯦꯅ ꯅꯨꯡꯉꯥꯏꯔꯝꯒꯅꯤ
ꯅꯨꯡꯊꯤꯟꯗ
ꯎꯝ ꯇꯨꯝꯗꯕ꯭ꯔꯣ
ꯉꯁꯤꯗꯤ ꯇꯨꯝꯗꯦ
ꯎꯝ
ꯇꯨꯝꯗꯤ ꯇꯨꯝꯅꯤꯡꯕꯅꯦ ꯑꯗꯨꯕꯨ ꯂꯥꯏꯔꯤꯛ ꯄꯥꯕꯗꯣ ꯍꯥꯏꯕꯗꯤ ꯇꯣꯛꯅꯤꯡꯗ꯭ꯔ ꯍꯥꯏꯇꯥꯔꯦ ꯉꯁꯥꯏꯗꯣ
ꯄꯎ ꯄꯎ ꯂꯥꯏꯔꯤꯛꯇꯤ ꯄꯥꯒꯗꯕꯅꯤ ꯄꯥꯕꯤꯌꯨ
ꯂꯥꯏꯔꯤꯛ ꯈꯔ ꯈꯔ ꯄꯥꯗ꯭ꯔꯗꯤ ꯃꯇꯝ ꯂꯛꯈꯔꯦ ꯄꯨꯡ ꯑꯍꯨꯝ ꯄꯥꯕꯁꯦ ꯀꯣꯟꯅꯥꯔ ꯈꯔ ꯏꯟꯀ꯭ꯔꯤꯁ ꯇꯧꯔꯅꯤ ꯄꯨꯡ ꯃꯔꯤ ꯃꯉꯥ ꯇꯔꯨꯛ ꯀꯨꯝꯕ
ꯗꯨꯅꯤ ꯌꯥꯝ ꯄꯥꯎꯑꯣꯅ
ꯂꯥꯏꯔꯤꯛꯁꯨꯀꯣ ꯑꯗꯨꯝ ꯑꯦꯛꯖꯥꯝ ꯊꯥꯔꯒ ꯐꯦꯜ ꯇꯧꯕ ꯃꯇꯝꯗꯣ ꯑꯦꯛꯖꯥꯝꯗꯣ ꯊꯥ ꯃꯥ ꯅꯤ ꯂꯩꯔꯒ ꯑꯦꯛꯖꯥꯝ ꯊꯥꯔꯗꯤ ꯑꯗꯨꯝ ꯄꯥꯁ ꯇꯧꯅꯤꯕ ꯑꯗꯨꯕꯨ ꯀꯔꯤ ꯍꯥꯏꯁꯤꯔꯥ ꯍꯟꯗꯛ ꯌꯦꯡꯉꯣ ꯍꯧꯖꯤꯛ ꯖꯨꯂꯥꯏꯗ ꯑꯦꯛꯖꯥꯝ ꯊꯥꯏ ꯍꯥꯏꯁꯦꯕ
ꯑꯥ
ꯔꯤꯖꯜꯗꯨ ꯊꯥꯅꯤ ꯃꯇꯨꯡꯗ ꯊꯣꯛꯑꯦ ꯍꯥꯏꯁꯦꯕ ꯑꯗꯨꯝ ꯑꯥꯒꯁ ꯁꯦꯞꯇꯦꯝꯕꯔꯗ ꯐꯦꯜ ꯑꯣꯏꯔꯤꯁꯦ ꯌꯥꯏ ꯐꯦꯜ ꯑꯣꯏꯔꯒ ꯑꯗꯨ ꯃꯇꯝꯗ ꯂꯥꯏꯔꯤꯛ ꯌꯥꯝ ꯄꯥꯕ ꯉꯝꯕ ꯃꯇꯝꯅꯦꯕ ꯑꯗꯨꯗꯣ
ꯑꯥ
ꯃꯗꯨꯕꯨ ꯁꯦꯞꯇꯝꯕꯔꯗ ꯑꯣꯛꯇꯣꯕꯔ ꯅꯕꯦꯝꯝꯕꯔ ꯗꯤꯁ ꯗꯤꯁꯦꯝꯕꯔ ꯌꯥꯎꯕ ꯀꯥꯟꯗ ꯈ꯭ꯔꯤꯁꯃꯥꯁ ꯂꯥꯛꯈ꯭ꯔꯦ ꯈ꯭ꯔꯤꯁꯃꯥꯁꯀꯤ ꯃꯨꯠ ꯂꯥꯛꯑꯅꯤ ꯑꯃꯨꯛꯀ ꯖꯅꯋꯔꯤꯗ ꯂꯥꯏꯔꯤꯛ ꯄꯥꯅꯤꯡ ꯉꯔꯣꯏ ꯐꯦꯕꯋꯥꯔꯤꯗ ꯑꯁ ꯃꯇꯝ ꯈꯔ ꯂꯩꯔꯤ ꯈꯜꯂꯅꯤ ꯃꯥꯔꯆ ꯑꯦꯄ꯭ꯔꯤꯜ ꯃꯦꯗ ꯑꯗꯨꯝ ꯂꯩꯔꯤ ꯈꯜꯂꯅꯤ ꯖꯨꯟ ꯌꯥꯎꯒꯩ ꯑꯗꯨꯝ ꯕꯦꯜ ꯑꯃꯨꯛꯀ ꯌꯩꯕ ꯍꯧꯎꯔꯅꯦꯕ
ꯑꯗꯨꯅꯦ ꯑꯗꯨ ꯃꯗꯨꯒꯤ ꯁꯤꯖꯟꯗ ꯌꯥꯎ ꯌꯥꯎꯈ꯭ꯔꯦ ꯑꯃꯨꯛꯀ ꯑꯗꯨꯕꯨ ꯍꯟꯗꯛꯇꯤ ꯈꯔ ꯄꯥꯗꯗꯤ ꯌꯥꯔꯣꯏ ꯂꯥꯏꯊꯣꯛꯄꯗꯣ ꯑꯦꯛꯖꯝ ꯐꯦꯜ ꯇꯧꯕꯅꯤꯅ ꯀꯣ
ꯑꯝ ꯂꯥꯏꯊꯣꯛ ꯀꯅꯣꯍꯦ
ꯂꯥꯁ ꯏꯌꯥꯔꯅ ꯑꯩꯁꯨ ꯍꯧꯕꯅꯤꯅ ꯀꯔꯤ ꯍꯥꯏꯖꯔ ꯂꯥꯁ ꯏꯌꯥꯔꯗ ꯑꯗꯨꯝ ꯑꯩꯅ ꯈꯪꯗꯕꯁꯤꯡ ꯌꯥꯝ ꯂꯩꯔꯝꯃꯦꯕ ꯍꯟꯗꯛꯇꯤ ꯑꯗꯨꯝ ꯑꯦꯛꯖꯥꯝꯒꯤ ꯄꯦꯇꯔꯟꯒꯨꯝꯕ ꯑꯣꯔ ꯀꯃꯥꯏꯅ ꯇꯧꯕ꯭ꯔꯥ ꯑꯗꯨꯒꯝꯕꯗꯨ ꯀꯃꯥꯏꯅ ꯄꯥꯔꯒ ꯀꯃꯥꯏꯅ ꯑꯦꯛꯖꯥꯝ ꯊꯣꯛꯀꯦꯔꯥ ꯈꯥꯛ ꯇꯥ ꯍꯧꯖꯛꯇꯤ ꯍꯣꯠꯅꯕꯅꯦ
ꯎꯝ ꯍꯣꯠꯅꯧ ꯍꯣꯠꯅꯧ
ꯍꯥꯏꯅꯤꯡꯉꯥꯏ ꯂꯩꯇ꯭ꯔꯕ ꯃꯥꯜꯂꯦꯗ ꯅꯨꯡꯁꯤꯕꯤꯒꯤ ꯋꯥꯔꯤ ꯁꯥꯕ ꯍꯧꯔꯁꯤꯕꯔꯣ ꯎꯝ ꯅꯨꯡꯁꯤꯕꯒꯤ
ꯎꯝ ꯃꯤꯒꯤ ꯃꯤꯒꯤ ꯇꯥꯕꯁꯤꯡꯁꯦ ꯇꯥꯕ ꯋꯥꯒꯅꯤꯅꯦ
ꯋꯥꯗꯤ ꯋꯥꯔꯣꯏꯗ
ꯋꯥꯗꯤ ꯋꯥꯔꯣꯏꯗꯌꯦ
ꯀꯔꯤꯒꯤ ꯋꯥꯔꯕꯥ ꯅꯪ ꯅꯪ ꯈꯨꯡꯉꯨꯞ ꯁꯥꯏꯁ ꯀꯌꯥ ꯇꯣꯡꯕ꯭ꯔꯣ
ꯑꯩꯁꯦ ꯎꯝ ꯐꯥꯏꯚ ꯐꯥꯏꯚꯁꯨ ꯆꯜꯂꯦ ꯐꯣꯔꯁꯨ ꯆꯜꯂꯦꯑꯩꯗꯤ
ꯐꯣꯔꯁꯨ
ꯑꯥꯎ
ꯑꯁ ꯈꯣꯡꯗꯤ ꯄꯤꯛꯄꯖꯥꯠꯅꯤꯅꯦ
ꯑꯗ ꯐꯥꯏꯚ ꯐꯥꯏꯚꯁꯨ ꯑꯗꯨꯝ ꯆꯜꯂꯦ ꯐꯣꯔꯁꯨ ꯑꯗꯨꯝ ꯆꯟꯕꯒꯣ ꯑꯅꯤꯃꯛ ꯆꯜꯂꯦ ꯄꯤꯛ ꯑꯦꯅꯈꯣꯡ
ꯑꯣꯔ ꯐꯣꯔꯗꯤ ꯈꯔꯄꯤꯛꯑꯦꯍꯦ
ꯆꯟꯕꯅꯦ ꯗꯨ ꯑꯣꯏꯔꯁꯨ
ꯑꯩꯁꯨ ꯁꯤꯛꯁꯇꯤ ꯗꯨꯝ ꯇꯣꯡꯉꯦ ꯑꯗꯨꯕꯨ ꯀꯔꯤ ꯍꯥꯏꯁꯤꯔꯥ ꯑꯩꯒꯤ ꯈꯣꯡꯗꯣ ꯈꯔ ꯄꯥꯛꯄ ꯍꯥꯏꯇꯥꯔꯦ
ꯑꯣ
ꯁꯥꯡꯕꯗꯤ ꯁꯥꯡꯗꯕ ꯑꯗꯨꯕꯨ ꯄꯥꯛꯄ ꯑꯗꯨꯒꯤꯗꯃꯛ ꯁꯤꯛꯁꯇꯣ ꯈꯔ ꯍꯥꯞꯄ ꯅꯨꯡꯉꯥꯏꯇꯕꯅꯦ ꯑꯩꯁꯨ ꯁꯤꯛꯁ ꯍꯥꯐ ꯁꯚꯦꯟ ꯑꯗꯨꯝ ꯁꯚꯦꯟꯗꯤ ꯑꯗꯨꯝ ꯇꯣꯡꯕ ꯉꯝꯃꯦꯗ ꯑꯗꯨꯕꯨ ꯐꯤꯠꯇꯤꯡꯗ ꯆꯦꯟꯕ ꯈꯣꯠꯄ ꯗꯤ ꯁꯤꯛꯁ ꯍꯐ ꯕꯦꯁ ꯐꯨꯠꯕꯣꯜꯒꯨꯝꯕꯗꯣ ꯕꯨꯠꯁꯀꯨꯝꯕꯗꯀꯣ ꯈꯣꯡꯗꯤ ꯁꯥꯡꯗꯦ ꯑꯗꯨꯕꯨ ꯈꯔ ꯆꯥꯎꯕ ꯍꯥꯏꯇꯥꯔꯦ
ꯅꯪꯅ ꯅꯣꯛꯔ
ꯅꯣꯛꯇ꯭ꯔꯗꯤ ꯀꯔꯤ ꯇꯧꯒꯦꯔꯣ ꯑꯁ ꯁꯥꯕꯒ ꯈꯣꯡꯒꯨꯞꯀꯤ ꯁꯥꯏꯁꯁꯨ ꯌꯧꯈ꯭ꯔꯦ ꯀꯔꯤꯒꯤ
ꯃꯇꯥ ꯑꯃꯅꯤꯅꯦ
ꯅꯪꯒꯤ ꯚꯣꯏꯁꯇꯣ ꯌꯥꯝ ꯇꯞꯈ꯭ꯔꯦ ꯑꯃꯨꯛꯀ
ꯇꯥꯅꯕ꯭ꯔꯣ
ꯎꯝ ꯇꯥꯔꯦ
ꯅꯪꯒꯤ ꯈꯨꯅꯣꯛꯇ ꯃꯇꯥ ꯑꯃꯅꯦ ꯍꯧꯖꯤꯛꯀꯤꯗꯨꯕꯣ ꯃꯤꯁꯤꯅꯤꯕ
ꯃꯤꯁꯤꯒꯅꯤ ꯍꯥꯏ ꯁꯤꯔꯣꯏꯗꯥ ꯃꯤꯗꯤ ꯀꯔꯤꯒꯤ ꯁꯤꯒꯦꯔꯣ ꯅꯣꯛꯄꯗꯗꯤ ꯔꯥꯁꯤ ꯂꯩꯇꯕꯅꯦ
ꯑꯝ
ꯂꯩꯁꯥꯕꯤꯒꯨꯝꯅ ꯌꯥꯝ ꯀꯩꯅꯣ ꯇꯧꯔ ꯅꯣꯛꯄ ꯍꯩꯇꯦ
ꯅꯪꯁꯦ ꯀꯩꯅꯣꯝꯃ ꯑꯝꯁꯨ ꯍꯥꯞꯄ꯭ꯔꯣ ꯈꯨ ꯈꯨꯗꯨꯞ ꯈꯨꯗꯣꯞ
ꯑꯝ ꯍꯧꯖꯤꯛꯇꯤ ꯍꯥꯞꯇꯦ
ꯑꯗꯨꯝ ꯃꯄꯥꯟ ꯊꯣꯛꯑꯗꯤ ꯍꯥꯞꯄ꯭ꯔꯣ
ꯍꯥꯞꯇ꯭ꯔꯦꯗ ꯍꯧꯖꯤꯛꯀꯥꯟꯗꯤ ꯀꯩꯗꯧꯔꯦ
ꯍꯥꯞꯀꯗꯕ ꯃꯥꯟꯕ ꯅꯪꯁꯦ
ꯀꯩꯒꯤꯅꯣ ꯐꯣꯇꯣꯗꯣ ꯎꯕꯒꯤꯔꯥ
ꯐꯣꯠꯇꯣꯗ ꯎꯕ꯭ꯔꯥ ꯃꯤꯠꯅ ꯈꯣꯏ ꯑꯩꯒꯤ ꯋꯥꯈꯜꯗꯒꯤ ꯎꯕ꯭ꯔꯥ ꯀꯩꯅꯣꯃꯥꯏ ꯇꯧꯔꯤ
ꯑꯩ ꯑ ꯍꯥꯞꯇꯤ ꯍꯥꯞꯄꯝꯕꯅꯦ ꯑꯩꯅ ꯂꯧꯊꯣꯛꯑꯒ ꯊꯝꯕ
ꯑꯥ
ꯑꯩ ꯀꯔꯤꯁꯨ ꯍꯥꯞꯇꯦꯗ ꯑꯩ ꯇꯟꯕꯒꯤ ꯑꯩ ꯑꯦꯔꯤꯡꯁꯨ ꯍꯥꯞꯄ ꯌꯥꯗꯦ ꯑꯗꯨꯏ ꯍꯥꯞꯇꯦ ꯑꯗꯨꯒ ꯎꯝ ꯂꯤꯛꯀꯨꯝꯕꯁꯨ ꯍꯥꯞꯅꯤꯡꯗꯕ ꯑꯗꯨꯝ ꯂꯧꯊꯣꯛꯑꯒ ꯊꯝꯃꯦ ꯀꯩꯁꯨꯍꯞꯅꯤꯡꯗꯦ
ꯁ꯭ꯇꯦꯇꯁꯇꯤ ꯅꯪ ꯅꯨꯇꯤ ꯍꯥꯞꯄ ꯃꯥꯜꯂꯦꯍꯦ ꯔꯤꯒꯨꯂꯔꯗ
ꯀꯩꯕꯥ
ꯁ꯭ꯇꯦꯇꯁ ꯋꯥꯆꯦꯞ ꯁ꯭ꯇꯦꯇꯁꯀꯨꯝꯕꯗꯤ ꯅꯪ ꯔꯤꯒꯨꯂꯔ ꯊꯥꯒꯠꯄ ꯃꯥꯜꯂꯦꯕ
ꯑꯣ ꯌꯥꯝ ꯊꯥꯒꯠꯇꯦꯗ ꯑꯩꯗꯤ ꯑꯩꯅ ꯊꯥꯒꯠꯅꯤꯡꯕ ꯃꯨꯠꯇ ꯂꯩꯔꯕꯀꯥꯟꯗ ꯉꯥꯛꯇ ꯊꯥꯒꯠꯄꯅꯤ ꯉꯁꯤ ꯉꯔꯥꯡꯒ ꯉꯔꯥꯡꯒ ꯉꯁꯤ ꯅꯍꯥꯟꯁꯨ ꯊꯥꯒꯠꯂꯦ ꯌꯥꯝ ꯊꯥꯒꯠꯄꯗꯤ ꯑꯣꯏꯗꯦꯗ ꯑꯗꯨꯝ ꯎꯝ ꯋꯤꯛ ꯑꯃꯗ ꯑꯅꯤꯔꯛ ꯀꯨꯝꯕ ꯑꯍꯨꯝꯂꯛ ꯀꯨꯝꯕ ꯊꯥꯒꯠꯂꯤ ꯑꯗꯨꯒ ꯅꯪ ꯌꯦꯡꯕ ꯌꯥꯝ ꯐꯪꯈꯤꯒꯅꯤ ꯕꯤ ꯇꯤ ꯑꯦꯁ ꯀꯤ ꯑꯅꯝꯕꯅ ꯑꯩꯗꯤ ꯕꯤ ꯇꯤ ꯑꯦꯁ ꯌꯥꯝ ꯊꯥꯒꯠꯄꯅꯦ ꯎꯝ ꯕꯤ ꯇꯤ ꯑꯦꯁ ꯄꯥꯝꯃꯦ ꯑꯗꯨ ꯐꯨꯠꯕꯣꯜ ꯉꯥꯏꯔꯤꯕꯅꯤꯅꯦ ꯐꯥꯏꯅꯦꯜ ꯃꯣꯏ ꯄꯔꯐꯣꯝ ꯇꯧꯒꯅꯤ ꯐꯥꯏꯅꯦꯜꯒꯤ ꯍꯥꯐ ꯊꯥꯕꯗ ꯃꯣꯏꯒꯤ ꯁꯣ ꯂꯩꯕꯅꯦ ꯑꯗꯨ ꯌꯦꯡꯒꯗꯕꯅꯦ
ꯇꯋꯦꯟꯇꯤ ꯅꯥꯏꯟꯗ ꯅꯠꯇ꯭ꯔꯣ ꯑꯗꯨꯗꯣ
ꯑꯗꯨ ꯑꯣꯏꯒꯅꯤ ꯎꯝ ꯂꯥꯁ ꯐꯥꯏꯅꯦꯜꯗꯣ
ꯂꯥꯁ ꯂꯥꯁ ꯐꯥꯏꯅꯦꯜꯗꯤ ꯖꯨꯂꯥꯏ ꯀꯌꯥꯔ ꯇꯨꯋꯦꯂꯐ ꯑꯣꯏꯕꯅꯦ ꯑꯣ
ꯑꯗꯨꯗ ꯌꯦꯡꯒꯗꯕꯅꯦ
ꯃꯤꯠ ꯃꯤꯠꯇꯣ ꯑꯗꯨꯝ ꯇꯧꯅꯤꯅꯦ ꯕꯤ ꯇꯤ ꯑꯦꯁ ꯑꯩ ꯈꯪꯗꯦꯀꯣ ꯑꯗꯨꯝ ꯍꯥꯏ ꯍꯟꯗꯛꯇꯨ ꯑꯣꯄꯅꯤꯡ ꯂꯩꯌꯦ ꯃꯤꯠꯇ ꯑꯃ ꯂꯩꯌꯦ ꯐꯥꯏꯅꯦꯜ ꯑꯃ ꯑꯣꯛꯇꯤ ꯀ꯭ꯂꯣꯖꯤꯡ ꯁꯦꯔꯝꯃꯅꯤ ꯂꯩꯌꯦ ꯍꯟꯗꯛ ꯑꯍꯨꯝꯅꯦꯕ ꯁꯈꯤꯔꯥꯒꯤ ꯏꯁꯩꯁꯦ ꯑꯗꯨꯝ ꯌꯥꯏ ꯑꯣ ꯗꯥꯏ ꯗꯥꯏꯗꯣ
ꯌꯥꯏꯌꯦ ꯇꯥꯕ ꯅꯨꯡꯉꯥꯏꯌꯦ ꯀꯔꯤ ꯏꯁꯩ ꯁꯛꯅꯤ
ꯅꯠꯇꯦ ꯅꯪ ꯑ ꯏꯁꯩ ꯒꯨꯝꯕ ꯁꯛ
ꯑꯝ ꯁꯛꯄꯨꯗꯤ ꯁꯛꯑꯦ ꯁꯛꯀꯗꯧꯕ ꯃꯥꯟꯕ꯭ꯔꯥ
ꯃꯥꯜꯂꯦ
ꯀꯩꯒꯤꯅꯣ
ꯀꯔꯤ ꯏꯁꯩ ꯁꯛꯑꯣꯔ ꯑꯃ ꯑꯝ ꯀꯩꯅꯣ ꯅꯨꯄꯥꯅ ꯅꯨꯄꯤꯗꯃꯛ ꯁꯛꯄ ꯏꯁꯩꯗꯣ ꯀꯔꯤꯕ
ꯀꯔꯤ
ꯑꯁ ꯃꯩꯇꯩꯒꯤ ꯏꯁꯩ ꯑꯣꯏ ꯃꯩ ꯂꯩꯕꯅꯦ ꯃꯩꯇꯩꯂꯣꯟꯗ ꯁꯛꯄꯅꯦ ꯅꯨꯡꯉꯥꯏꯕꯅꯦ ꯇꯥꯕ ꯌꯥꯝꯅ ꯃꯥꯏ ꯅꯨꯄꯥꯅ ꯃꯥꯏ ꯅꯨꯄꯤꯗꯃꯛ ꯁꯛꯄ
ꯎꯝ ꯑꯩꯗꯤ ꯏꯁꯩ ꯁꯛꯄ ꯍꯩꯇꯦꯗ
ꯃꯨ꯭ꯌꯖꯤꯛ ꯑ ꯃ꯭ꯌꯨꯖꯤꯀꯦꯜ ꯃꯌꯨ꯭ꯖꯤꯀꯦꯜ ꯏꯟꯁꯇ꯭ꯔꯨꯃꯦꯟꯗꯤ ꯍꯥꯏꯕ꯭ꯔꯣ
ꯍꯩꯇꯦ ꯇꯝꯃꯁꯨꯀꯣ ꯎꯝ ꯍꯩꯇꯦ ꯑꯩꯗꯤ
ꯑꯣꯈꯦ ꯅꯪ ꯀꯔꯝ ꯀꯔꯝꯕ ꯇꯝꯒ꯭ꯔꯒꯦꯕ ꯅꯪ ꯍꯩꯇꯦ ꯇꯝꯕꯁꯨ ꯍꯩꯇꯦ ꯑꯩꯗꯤ ꯑꯠꯁꯥ ꯑꯗꯣ ꯅꯪꯒꯤ ꯍꯣꯕꯤꯗꯤ ꯑꯗꯨꯝ ꯌꯦꯡꯕꯗ ꯍꯥꯏꯇꯥꯔꯦ
ꯃꯨꯚꯤ ꯌꯦꯡꯕ ꯍꯥꯏꯔꯒꯅꯦ ꯀꯩꯗꯧꯒꯅꯤ
ꯑꯗꯨꯒ ꯑꯗꯨꯒ ꯅꯨꯄꯥ ꯅꯨꯄꯥ ꯈꯥꯏꯕ
ꯑꯂꯣꯍꯩꯠ ꯑꯩꯅ ꯀꯔꯤ ꯅꯨꯄꯥ ꯈꯥꯏꯕ꯭ꯔꯣ
ꯅꯪ ꯍꯥꯏꯔꯤꯗꯨ ꯑꯩꯕꯨ ꯑꯗꯨꯝ ꯈꯥꯏꯔꯤꯗꯨꯗꯤ
ꯌꯥꯝ ꯅꯉꯣꯟꯗ ꯈꯥꯏꯕ꯭ꯔꯣ ꯋꯥꯔꯤ ꯁꯥꯟꯅꯕꯁꯦ ꯑꯩꯅ ꯁꯥꯏꯂꯦꯟꯗ ꯂꯩꯒꯦ ꯅꯪ ꯅꯨꯡꯉꯥꯏꯔꯣꯏꯗꯥ
ꯅꯪ ꯃꯔꯛ ꯃꯔꯛꯇ ꯑꯩꯉꯣꯟꯗ ꯈꯥꯏꯔꯛꯑꯒ ꯅꯪ ꯈꯥꯏꯔꯦꯗꯤ ꯍꯥꯏ ꯍꯥꯏꯕꯗꯤ ꯌꯥꯔꯣꯏꯌꯦ
ꯑꯩ ꯑꯩꯅ ꯁꯥꯏꯂꯦꯟ ꯂꯩꯔꯗꯤ ꯅꯪꯁꯨ ꯑꯩꯒꯗꯤ ꯋꯥꯔꯤ ꯁꯥꯟꯅꯅꯤꯡꯉꯣꯏꯍꯦ
ꯁꯥꯢꯂꯦꯟꯗꯤ ꯂꯩꯔꯣꯏꯗꯅꯥ
ꯏꯁ ꯂꯩꯈ꯭ꯔꯗꯤ ꯀꯔꯤ ꯎꯄꯥꯏ ꯂꯩꯕ꯭ꯔꯥ
ꯂꯩꯔꯣꯏꯗ ꯂꯩꯔꯣꯏꯗ
ꯎꯝ
ꯑꯩꯅ ꯁꯥꯏꯂꯦꯟ ꯑꯩꯅ ꯁꯥꯏꯅꯦꯟ ꯂꯩꯕꯗꯣ ꯅꯪ ꯏꯛꯅꯣꯔ ꯇꯧꯋꯤꯀꯣ ꯍꯥꯏꯔꯤꯗꯨꯗꯤ
ꯑꯗꯨꯗꯤ ꯅꯪꯗꯣꯏꯅꯤꯅ ꯃꯤꯅ ꯃꯦꯁꯦꯁ ꯊꯥꯔꯒ ꯋꯥꯆꯦꯞꯇꯗꯤ ꯆꯪꯉꯒ ꯍꯟꯗ꯭ꯔꯒ
ꯗꯥꯏꯔꯦꯛꯇ ꯍꯥꯏꯔꯒꯦ ꯄꯥꯝꯃꯦꯗꯤ ꯄꯥꯝꯃꯦ ꯍꯥꯏꯌꯣ ꯑꯩꯁꯨ ꯍꯥꯏꯔꯛꯀꯦ
ꯋꯥꯔꯤꯖꯦ ꯄꯥꯝꯃꯦꯗꯤ ꯄꯥꯝꯃꯤ ꯍꯥꯏꯌꯣꯏꯌꯦ
ꯅꯪꯒꯤꯖꯦ ꯁꯦꯁ ꯍꯥꯏꯕꯖꯦ ꯄꯥꯛ ꯂꯥꯛꯇꯕꯅꯤꯅꯦ ꯍꯥꯏ ꯍꯥꯢꯗꯕꯅꯤꯅꯦ ꯑꯗꯨꯒꯤ ꯔꯤꯄ꯭ꯂꯥꯏꯗꯣ ꯍꯟꯗꯛꯇꯤ ꯁꯦꯁ ꯍꯥꯏꯍꯦ
ꯈꯪꯗꯔꯦꯗ
ꯊꯣꯛꯄ ꯃꯥꯜꯂꯦ ꯍꯨꯖꯤꯛꯀꯤꯗꯣ ꯈꯔ ꯆꯨꯝꯕ ꯃꯥꯜꯂꯦ
ꯍꯥꯏꯕꯅꯤꯍꯦ ꯑꯩꯗꯤ ꯁꯦꯁ ꯍꯥꯢꯅ
ꯑꯗꯨꯗꯤ ꯑꯃꯨꯛꯀ ꯍꯥꯏꯌꯣ ꯑꯃꯔꯛ ꯇꯥꯒꯦꯒꯁꯦ
ꯑꯦ ꯋꯥ ꯉꯥꯡꯗ꯭ꯔꯒ ꯀꯃꯥꯏꯅ ꯁꯦꯁ ꯍꯥꯏꯒꯦꯔꯣ
ꯑꯣꯈꯦ ꯑꯗꯨꯗꯤ ꯑꯗꯨꯗꯤ ꯅꯪ ꯁꯦꯁ ꯍꯥꯏꯅꯤꯡꯉꯥꯏ ꯑꯩ ꯋꯥꯔꯤ ꯍ ꯋꯥꯔꯤ ꯁꯥꯕ ꯇꯥꯔꯦ
ꯑꯦꯁ ꯕꯤ ꯍꯥꯏꯕ꯭ꯔꯣ
ꯏꯁ ꯍꯥꯏꯕꯅꯦꯗ
ꯏꯁ ꯏꯁꯀ ꯁꯦꯁꯇꯤ ꯑꯗꯨꯝ ꯁꯥꯏꯕꯅꯤ
ꯑꯠꯁꯥ ꯑꯩꯒꯤ ꯑꯣꯀꯦ ꯑꯃ ꯍꯥꯏꯕ ꯇꯥꯔꯦ
ꯅꯪꯒꯤ ꯑꯣꯈꯦ ꯇꯧꯕꯗꯣ ꯑꯗꯨ ꯉꯁꯥꯏ ꯌꯥꯝ ꯍꯥꯏꯌꯦꯕꯀꯣ